ꯋꯥ
ꯇꯔꯦ
ꯀꯥ ꯑꯝ ꯎꯝ ꯏꯕꯥꯅꯤꯅ ꯉꯁꯤ ꯁꯥꯟꯅꯗꯣꯏꯁꯤꯅꯅꯦ ꯅꯪ ꯉꯁꯤ ꯑꯌꯨꯛꯇꯒꯤ ꯀꯩꯀꯩ ꯊꯕꯛ ꯇꯧꯔꯒꯦ ꯅꯣꯡꯉꯥꯜꯂꯛꯄꯗꯒꯤ
ꯑꯩꯁꯦ ꯉꯁꯤ ꯉꯁꯤ ꯍꯧꯒꯠꯂꯛꯄꯗꯒꯤ ꯕ꯭ꯔꯁ ꯀꯩꯀꯥ ꯊꯣꯛꯇꯑꯕ ꯃꯇꯨꯡꯗ ꯕ꯭ꯔꯦꯛꯐꯥꯁ ꯐꯖꯅ ꯆꯥꯔꯦ ꯑꯗꯨꯒꯤ ꯑꯩꯒꯤ ꯌꯨꯝꯒꯤ ꯑꯀꯣꯏꯕꯗ ꯂꯩꯕ
ꯑ ꯐꯠꯇꯕ ꯀꯩꯀꯥ ꯇꯥꯕ ꯅꯥꯄꯤ ꯁꯤꯡꯅꯥꯒꯩꯗꯣ ꯍꯥꯟꯅ ꯈꯣꯟꯇꯣꯛꯑꯦ ꯑꯗꯨꯒ ꯈꯨꯟꯇꯣꯛꯑ ꯃꯇꯨꯡꯗ
ꯎ
ꯑꯗꯨ ꯊꯕꯛ ꯉꯩꯗꯣ ꯂꯣꯏꯁꯜꯂꯦ ꯂꯣꯏꯁꯜꯂꯒ ꯑꯩꯒꯤ ꯈꯨꯠ ꯁꯥ ꯁꯦꯡꯅ ꯍꯥꯝꯇꯣꯛꯑꯦ ꯑꯗꯨꯒ
ꯊꯕꯛꯁꯤꯡꯗꯣ ꯑꯣꯏꯅ ꯍꯥꯏꯌꯣ ꯑꯁ ꯁꯨꯔ ꯃꯆꯥ ꯃꯆꯥ ꯍꯥꯏꯔꯛꯀꯅꯨ
ꯍꯥꯏꯗꯦ ꯑ ꯑꯩꯗꯣ ꯉꯁꯤ ꯇꯨꯝ ꯍꯧꯒꯠꯂꯛꯄꯗꯒꯤ ꯃꯥꯏ ꯃꯤꯠ ꯀꯩꯀꯥ ꯇꯥꯊꯣꯛꯑꯦ ꯏꯔꯨꯖꯊꯣꯛꯑꯦ ꯆꯥꯛ ꯆꯥꯊꯣꯛꯑꯒ ꯑꯩꯒꯤ ꯇꯧꯒꯗꯕ ꯂꯥꯏꯔꯤꯛ ꯂꯥꯏꯁꯨ ꯄꯥꯕ ꯑꯗꯒꯤ ꯉꯥꯍꯥꯛ ꯂꯥꯏꯔꯤꯛ ꯄꯥ ꯂꯣꯏꯔꯒ ꯉꯥꯍꯥꯛ ꯏꯃꯥꯟꯅꯕꯁꯤꯡꯒ ꯀꯣꯏꯊꯣꯛꯎꯔꯦ ꯑꯗꯨꯒ ꯍꯧꯖꯤꯛ ꯍꯜꯂꯛꯑꯒ ꯑꯃꯨꯛ ꯉꯥꯛꯇꯪ ꯄꯣꯊꯥꯔꯤ ꯁꯤꯅꯤ ꯉꯁꯤꯒꯤ ꯑꯩꯅ ꯉꯁꯤꯒꯤ ꯇꯧꯕ ꯍꯥꯏꯔꯒꯗꯤ ꯁꯨꯃꯥꯏꯅ ꯇꯞ ꯎ ꯎꯝ ꯍꯧꯖꯤꯛ ꯃꯇꯝꯖꯦ ꯀꯩꯀꯩ ꯑ ꯁꯨꯝ ꯐꯪꯉꯤꯒꯦ ꯅꯪꯅ ꯎꯕꯗ
ꯏꯟꯖꯥꯡꯖꯦ ꯁꯧꯒ꯭ꯔꯤ ꯐꯪꯉꯤ ꯃꯥꯏꯔꯦꯟ ꯐꯪꯉꯤ ꯆꯨꯖꯥꯛ ꯐꯪꯉꯤ
ꯎꯝ
ꯑꯗꯨꯒ ꯑꯇꯩ ꯍꯋꯥꯏ ꯍꯋꯥꯏ ꯃꯈꯜ ꯈꯔꯒ ꯐꯪꯉꯦꯀꯣ ꯍꯋꯥꯏ ꯑꯁꯥꯡꯕꯤꯒꯨꯝꯕ
ꯎꯝ ꯊꯕꯤ
ꯎꯝ ꯊꯕꯤ
ꯇꯧꯔꯕꯣꯠ ꯈꯣꯡꯗ꯭ꯔꯨꯝ
ꯇꯣꯔꯣꯕꯔ ꯈꯣꯡꯗ꯭ꯔꯨꯝ ꯗꯁ ꯀꯨꯠꯁꯨ ꯑꯗꯨꯝ ꯄꯥꯜꯂꯦ ꯃꯔꯛ ꯃꯔꯛꯇ
ꯎꯝ
ꯑꯗꯨꯝ ꯆꯥꯏ ꯍꯥꯏꯗꯤꯥ ꯍꯥꯎ ꯑꯗꯨꯝ ꯆꯥꯕꯗ ꯍꯥꯎꯋꯦ
ꯎꯝ ꯃꯅꯤꯄꯨꯔꯕꯁ ꯂꯩꯗꯤ ꯀꯩꯅ ꯇꯨꯉꯟ ꯇꯧꯂꯔꯃꯦ ꯅꯥꯡꯂꯥꯏ ꯇꯥꯎꯒꯦꯕ